ꯍꯜꯂꯣ
ꯍꯜꯂꯣ ꯇꯥꯏ ꯇꯥꯏ
ꯆꯥꯛ ꯆꯥꯔꯕꯣ
ꯆꯥꯗ꯭ꯔꯤꯗ
ꯃꯥ ꯏꯟꯖꯥꯡ ꯆꯥꯛ ꯊꯣꯡꯕ ꯂꯣꯏꯔꯕꯣ
ꯂꯣꯏꯔꯦ ꯂꯣꯏꯔꯦ ꯆꯥꯛ ꯏꯟꯁꯥꯡꯗꯤ ꯂꯣꯏꯔꯦ ꯊꯣꯡꯕ
ꯀꯩ ꯌꯦꯟꯁꯥꯡ ꯊꯣꯡꯒꯦ
ꯁꯤꯗꯤ ꯌꯦꯟꯁꯥ ꯊꯣꯡꯉꯦ
ꯑꯁ ꯍꯥꯎꯊꯔꯦ ꯀꯅꯥꯅ ꯊꯣꯡꯒꯦ
ꯑꯩ ꯊꯣꯡꯕꯅꯤꯗ ꯌꯦꯟꯁꯥ
ꯍꯩꯇ꯭ꯔꯗꯤ ꯀꯩꯅꯣ ꯌꯦꯟꯁꯥꯒ ꯃꯈꯜ ꯑꯅꯤꯅꯦ ꯑꯃꯅ ꯆꯝꯊꯣꯡ ꯑꯃ ꯑꯃꯅ ꯉꯧꯔꯒ ꯅꯞ ꯅꯞ ꯂꯥꯎꯕꯤ
ꯀꯅꯥ ꯀꯅꯥꯏꯅ ꯆꯝꯊꯣꯡ ꯀꯅꯥ ꯅꯞꯄꯗꯨꯗꯤ ꯅꯪꯒꯤ ꯑꯣꯏꯔꯝꯗꯧ ꯃꯥꯜꯂꯦ ꯑꯩ ꯈꯟꯕꯗ
ꯑꯩꯒ ꯀꯣꯟ ꯀꯣꯟꯅꯗꯦ ꯏꯕꯦꯝꯃ
ꯉꯁꯤ ꯀꯩ ꯂꯩꯒꯦ ꯕꯔꯗꯦꯒ ꯂꯩꯕ꯭ꯔꯣ
ꯂꯩꯇꯦꯗ ꯗꯨꯝ ꯀꯣꯏꯊꯣꯔꯛꯄꯅꯦ
ꯀꯣꯏꯊꯣꯔꯛ ꯑꯣ ꯅꯪ ꯌꯨꯝꯗ ꯂꯩꯔꯤꯕꯣ ꯍꯧꯖꯤꯛꯁꯨ
ꯎꯝ
ꯑꯣ ꯅꯣꯏꯁꯨ ꯃꯤꯗꯤ ꯌꯥꯝꯃ ꯑꯌꯥ ꯅꯣꯏ ꯀꯩꯅꯣ ꯌꯨꯝ ꯂꯣꯏꯔꯦꯗꯣ ꯐꯣꯇꯣ ꯊꯥꯔꯛꯑꯣ ꯂꯣꯏꯔꯝꯃꯅꯤꯅ
ꯑꯁ ꯕꯦꯝꯃ ꯃꯟ ꯐꯥꯎ ꯃꯟꯈ꯭ꯔꯦ ꯑꯃꯨꯛꯀ ꯃꯟꯁꯤꯟꯒ꯭ꯔꯦ ꯑꯃꯨꯛꯀ
ꯀꯣ
ꯅꯪꯗꯤ ꯆꯥꯔꯕꯣ
ꯆꯥꯗ꯭ꯔꯤꯌꯦ ꯀꯩꯅꯣ ꯇꯧꯋꯦ ꯑꯩꯈꯣꯏ ꯆꯥ ꯊꯛꯈꯤꯕꯩ ꯂꯥꯝꯗ꯭ꯔꯤꯅ ꯀꯩꯅꯣ ꯇꯧꯔꯤ
ꯍꯣꯏ ꯍꯣꯏ ꯍꯣꯏ ꯑꯃꯗꯨꯗꯤ ꯀꯣꯜ ꯇꯧꯕ ꯍꯧꯈ꯭ꯔꯕꯣ
ꯎꯝ ꯎꯝ ꯑ ꯀꯩꯅꯣꯗ ꯇꯧꯔꯤ ꯑꯣ ꯑꯩꯈꯣꯏ ꯑꯉꯥꯡ ꯅꯨꯄꯤ ꯃꯆꯥꯗꯣ ꯃꯥꯒ ꯑꯃꯨꯛ ꯇꯧꯔꯤ
ꯐꯔꯦ ꯑꯗꯨꯗꯤ ꯅꯪ ꯉꯁꯤ ꯉꯍꯥꯛ ꯄꯨꯡ ꯑꯅꯤ ꯑꯍꯨꯝ ꯃꯃꯥꯡꯗ ꯀꯃꯥꯏꯅ ꯇꯧꯔꯒ ꯂꯦꯜꯂꯦ ꯑꯗꯨꯗꯤ
ꯑꯩꯈꯣꯏ ꯑꯉꯥꯡꯗꯨ ꯀꯩꯅꯣ ꯇꯧꯔꯤꯌꯦ ꯄꯩꯈꯥ ꯇꯧꯔꯤ ꯃꯥ ꯂꯥꯏꯔꯤꯛ ꯇꯥꯛꯎꯕꯅꯦ
ꯎꯝ
ꯀꯩꯅꯣ ꯃꯟꯗꯦꯗ ꯍꯤꯟꯗꯤ ꯊꯣꯛꯑꯦ ꯐꯠꯇ꯭ꯔꯗꯤ ꯀꯩꯅꯣ ꯑꯩꯁꯦ ꯑꯟꯅꯩꯕꯤꯅꯦ ꯑꯟꯅꯩꯕꯤ
ꯐꯩ ꯐꯩ ꯐꯩ
ꯍꯤꯟꯗꯤ ꯊꯣꯛꯑꯦ ꯍꯤꯟꯗꯤ ꯇꯥꯛꯎꯔꯤꯅꯤ ꯍꯩꯔꯦ ꯅ ꯇꯣꯛꯊꯣꯛꯑꯦ ꯍꯌꯦꯡ ꯑꯃꯨꯛ ꯔꯤꯚꯤꯖꯟ ꯇꯧꯔꯒ ꯅꯨꯃꯤꯠ ꯅꯤꯅꯤ ꯂꯩꯕꯅꯤꯅꯀꯣ
ꯎꯝ
ꯌꯥꯔꯦ
ꯀꯩꯅꯣ ꯑꯩ ꯍꯧꯖꯤꯛ ꯍꯥꯏꯒꯦ ꯇꯧꯕꯗꯣ ꯀꯥꯎꯔꯦ ꯕꯔꯦꯟꯁꯦ ꯆꯣꯏꯔꯦ
ꯍꯅꯨꯔꯛꯄꯩꯅꯤꯗ ꯑꯗꯨꯗꯤ ꯆꯍꯤꯗꯣ ꯌꯥꯗ꯭ꯔꯦꯅꯀꯣ
ꯌꯥꯗ꯭ꯔꯦ ꯅꯣꯏ ꯋꯥꯈꯜ ꯈꯟꯃꯟꯕꯗꯒꯤ
ꯕꯤꯌꯣ ꯍꯥꯏꯕ꯭ꯔꯥ ꯅꯉꯣꯟꯗ
ꯍꯥ
ꯑꯩꯈꯣꯏ ꯋꯥꯈꯜꯗꯤ ꯀꯅꯥ ꯈꯟꯕꯤꯌꯣ ꯍꯥꯏꯅꯣꯕ
ꯈꯪꯗꯦ ꯑꯗꯨꯝ ꯃꯊꯟꯅ ꯕꯤꯔꯦꯟ ꯂꯩꯕꯅꯤꯅꯀꯣ ꯑꯗꯨꯝ ꯆꯣꯡꯊꯣꯔꯛꯑꯦ
ꯎꯝ ꯎꯝ ꯀꯩꯀꯩ ꯋꯥꯈꯜ ꯈꯟꯒꯦ ꯑꯩ ꯑꯩ ꯅꯤꯡꯁꯤꯡꯉꯀꯥꯟꯗ
ꯍꯥꯏꯗꯣꯛꯄ ꯌꯥꯕ꯭ꯔꯥ ꯑꯗꯨꯕꯣ
ꯃꯁꯛꯑꯁꯤꯒ ꯌꯥꯔꯦ ꯏꯕꯦꯝꯃ ꯆꯠꯂꯣ ꯑꯁ꯭ꯋꯥꯏꯗ ꯑꯍꯤꯍꯤꯍꯤꯍꯤ
ꯑꯁ ꯍꯩꯍꯥ
ꯅꯪ ꯑꯉꯥꯡꯁꯤꯡꯗꯤ ꯀꯝ ꯀꯥꯟ ꯁ꯭ꯀꯨꯜ ꯀꯥꯍꯧꯗꯣꯏꯅꯣ
ꯃꯟꯗꯦꯗ ꯃꯟꯗꯦ
ꯑꯣ ꯍꯟꯗꯛꯇꯒꯤ ꯃꯣꯏ ꯁꯝꯃꯔ ꯚꯦꯀꯦꯁꯟ ꯅꯨꯃꯤꯠ ꯀꯌꯥꯅꯤ ꯊꯥꯒꯦ
ꯑꯦꯠ ꯂꯤꯁ ꯇ꯭ꯋꯦꯟꯇꯤ ꯗꯦꯁ ꯃꯨꯛ ꯊꯥꯢꯗ
ꯑꯣ ꯁꯥꯡꯉꯦꯅ ꯑꯗꯨꯗꯤ
ꯎꯝ ꯑꯗꯣ ꯀꯩ ꯃꯊꯦꯜ ꯂꯣꯏꯕꯤꯔꯒꯦ
ꯑꯣ ꯉꯁꯤꯗꯤ ꯑꯩꯈꯣꯏꯗꯣ ꯎꯝ ꯑꯁ ꯑꯍꯥꯎꯕ ꯆꯥꯃꯟꯗꯅꯅꯦ ꯈꯤꯅꯔꯛꯑꯦ ꯃꯌꯥꯝ ꯖꯦ ꯑꯗꯨꯒꯤ ꯑꯩꯈꯣꯏ ꯆꯦꯅ ꯃꯥꯒꯤꯅꯦ ꯍꯤꯡꯒꯣꯜꯅꯦ ꯈꯪꯕ ꯈꯨꯕꯤ ꯃꯨꯛꯇꯪ ꯄꯥꯛꯄ ꯍꯤꯡꯒꯣꯜ ꯃꯆꯦꯠ ꯑꯃ ꯐꯪꯉꯦꯕ ꯈꯪꯉꯕ꯭ꯔꯥ
ꯎꯝꯝ
ꯃꯅꯤꯡꯁꯤꯗ ꯑꯗ ꯊꯥꯔꯤꯕ ꯃꯅꯥ ꯃꯅꯥ ꯃꯌꯥꯝ ꯁꯤꯗꯤ ꯂꯣꯏꯔꯦ ꯈꯪꯉꯕ꯭ꯔꯥ ꯍꯥꯏꯗꯤ ꯄꯨꯔꯥ ꯍꯤꯡꯈꯣꯜ ꯑꯆꯧꯕꯗꯒ ꯊꯥꯕꯩꯗ ꯆꯨꯖꯥꯛꯁꯨ ꯊꯥꯏ ꯇꯣ ꯑꯗꯒꯤꯗꯤ ꯃꯔꯣꯏ ꯃꯔꯥꯡ ꯃꯌꯥꯝꯁꯨ ꯊꯥꯏꯗꯣ ꯑꯗꯩꯗꯤ ꯕꯤꯟꯁ ꯊꯥꯏ ꯑꯗꯩ ꯀꯩ ꯀꯩꯅꯣ ꯁꯧꯒ꯭ꯔꯤ ꯀꯩ ꯀꯩꯩꯅꯣ ꯃꯥꯅ ꯊꯥꯏ ꯃꯌꯥꯝꯗꯣ ꯑꯩ ꯀꯥꯎꯔꯦ ꯎꯝ ꯑꯗꯨꯒꯤ ꯃꯌꯥꯝ ꯊꯥꯏ ꯑꯗꯨꯒꯅꯦ ꯍꯧꯁꯨꯅꯦ ꯂꯣꯏ ꯍꯧꯋꯦ ꯕꯤꯟꯁꯇꯣ ꯈꯨꯌꯥꯝ ꯑꯃ ꯑꯗꯨꯗꯣ ꯃꯔꯨꯗꯣ ꯀꯩꯅꯣ ꯇꯧꯔꯒ ꯀꯥꯡꯁꯣꯏ ꯆꯥꯔꯁꯦꯅ ꯀꯥꯡꯁꯣꯏ ꯑꯣꯏꯅ ꯇꯧꯔꯦ ꯉꯁꯤꯗꯤ
ꯎꯝ ꯑꯗꯨ ꯅꯪ ꯑꯦꯌꯥꯔꯄꯤꯁ ꯍꯥꯞꯄ꯭ꯔꯥ ꯍꯧꯖꯤꯛ
ꯍꯥꯞꯄꯦ
ꯍꯥꯞꯀꯅꯨ ꯍꯥꯏꯌꯦ ꯀꯣ ꯂꯧꯊꯣꯛꯑꯣ ꯑꯃꯨꯛꯀ
ꯀꯩꯒꯤꯅꯣ ꯍꯩꯃꯥ
ꯌꯥꯗꯦ ꯍꯥꯏꯌꯦꯕ ꯏꯌꯥꯔꯄꯤꯁ ꯏꯌꯥꯔꯄꯤꯁ ꯏꯌꯥꯔꯐꯣꯟ ꯌꯥꯗꯦ ꯍꯥꯏ ꯉꯁꯥꯏ ꯈꯛꯇ ꯐꯣꯟ
ꯀꯩꯅꯣ ꯇꯧꯕꯅꯦ
ꯑꯩ ꯈꯪꯗꯦꯗꯣ ꯄꯦꯜꯂꯕꯅꯤ ꯁꯨꯃꯥꯏꯅ ꯑꯗꯨꯝ ꯁꯥꯟꯅꯔꯒ ꯂꯩꯗꯣꯏꯕ ꯐꯩ ꯑꯩ ꯅꯪꯅ ꯅꯪꯅ ꯁꯥꯢ ꯑꯦꯀꯣ ꯆꯠꯂꯦꯅ ꯍꯥꯏꯗꯅꯀꯣ ꯑꯗꯨ ꯒꯤ ꯑꯩꯅ ꯍꯥꯞꯄꯗꯣ ꯑꯗꯨ ꯁꯨꯝ ꯍꯥꯞꯄꯅꯤꯗ
ꯑꯩ ꯉꯥ
ꯑꯩ ꯉꯁꯥꯢꯈꯛꯇꯪ ꯎꯕꯀꯣ ꯑꯣ ꯍꯩꯅꯗꯦꯅ ꯑꯗꯨꯗꯤ ꯏꯁꯄꯤꯀꯔꯁꯨ ꯊꯥꯗꯣꯛꯄ ꯌꯥꯗꯦ
ꯑꯩꯗꯤ ꯐꯣꯟꯁꯦ ꯃꯥꯢꯗ ꯁꯨꯃꯥꯏꯅ ꯇꯩꯕꯁꯦ ꯍꯩꯅꯗꯦꯕ ꯎꯔꯤꯡ ꯊꯣꯛꯀꯦ ꯇꯧꯋꯦꯕ
ꯑꯦꯁ ꯑꯦꯁ ꯅꯪ ꯅꯪ ꯏꯗꯣ ꯁꯦꯡꯅꯕꯩꯅꯦꯗꯣ
ꯆꯠꯂꯣ ꯑꯁ꯭ꯋꯥꯏꯗ ꯑꯩꯈꯣꯏꯗꯤ ꯇꯅꯧ ꯇꯅꯧꯕꯤ ꯑꯥ ꯑꯃꯦꯔꯤꯀꯥꯗ ꯄꯣꯛ ꯆꯥꯎꯔꯛꯄꯅꯤꯅꯀꯣ ꯈꯔ ꯇꯧꯔꯛꯀꯅꯤ
ꯑꯃꯦꯔꯤꯀꯥ ꯅꯨꯄꯤ ꯊꯣꯛꯂꯛꯄꯗ ꯌꯦꯡꯕ ꯇꯥꯔꯦ ꯍꯟꯗꯛ
ꯑꯩꯅꯦ ꯂꯣꯏꯔꯦ ꯏꯕꯦꯝꯃ ꯍꯥꯟꯅꯗꯒꯤꯅꯦ ꯄꯥꯛꯊꯣꯛꯄ ꯍꯦꯜꯂꯦ ꯑꯩ ꯋꯥꯡꯈꯠꯂꯦ ꯁꯥꯏꯠ ꯋꯦꯁ ꯍꯦꯟꯅ ꯃꯔꯛ ꯑꯃ ꯈꯔ ꯐꯔꯝꯃꯗ꯭ꯔꯥ ꯄꯨꯔꯥ ꯇꯟ ꯇꯟꯗꯣ ꯑꯃꯨꯛ ꯇꯛꯑꯒ ꯄꯥꯛꯊꯣꯔꯛꯄꯗꯣ ꯑꯗꯨꯅꯦ ꯑꯩ ꯍꯧꯖꯤꯛ ꯑꯣꯏꯔꯤꯁꯦ ꯌꯥꯝ ꯐꯖꯔꯦ ꯍꯥꯏꯇꯥꯔꯦ ꯌꯦꯡꯕꯗ ꯃꯃꯤꯠ ꯊꯜꯂꯦꯀꯣ ꯃꯤꯠꯁꯦ ꯄꯨꯡꯊꯟ ꯊꯜꯂꯦ
ꯐꯔꯦ ꯀꯩꯅꯣ ꯃꯤꯅ ꯍꯦꯛ ꯎꯕꯗ ꯈꯪꯅꯕ
ꯀꯅꯦ ꯀꯩꯅꯣ ꯎꯝ ꯅꯍꯥꯃꯨꯛ ꯊꯥꯏꯅ ꯅꯤꯡꯖꯪꯕ꯭ꯔꯥ ꯅꯪꯅꯦ ꯑꯩꯅꯦ ꯑꯩꯈꯣꯏ ꯑꯥ ꯅꯤꯅꯦꯅꯦ ꯇꯧꯔꯒ ꯑꯥ ꯊꯕꯛ ꯑꯃ ꯊꯥꯖꯤꯟꯈꯤꯕꯗꯣ ꯎꯁ ꯋꯦꯜꯐꯤꯌꯔ ꯗꯤꯄꯥꯔꯠꯃꯦꯟ ꯁꯣꯁꯦꯜ ꯋꯦꯜꯐꯤꯌꯔꯒꯤꯗꯣ
ꯎꯝ
ꯑꯗꯨ ꯅꯍꯥꯟꯅ ꯀꯧꯒ꯭ꯔꯦꯅ ꯍꯥꯏꯉꯣ ꯑꯩ ꯄꯥꯎ ꯑꯝꯇ ꯈꯪꯗꯦ ꯍꯥꯏꯕ ꯅꯣꯏ ꯈꯪꯍꯧꯕ꯭ꯔꯣ ꯃꯃꯥꯡ ꯃꯃꯥꯡ ꯃꯃꯥꯡ ꯑꯩꯅ ꯆꯪꯗ꯭ꯔꯤꯉꯩꯗ ꯇꯧꯍꯧꯕꯗꯣ
ꯅꯣꯏ ꯀꯀꯥ ꯈꯣꯏꯒ ꯆꯠꯂꯒ ꯇꯧꯕꯗꯣ
ꯑꯥ ꯑꯥ
ꯑꯩ ꯈꯪꯗꯦꯗ ꯑꯗꯨꯗꯤ
ꯊꯥꯈ꯭ꯔꯦ ꯂꯣꯏꯈ꯭ꯔꯦ ꯍꯥꯏꯌꯦ ꯑꯗꯨꯗꯨ ꯅꯍꯥꯟ ꯖꯨꯟꯗ ꯇꯧꯈ꯭ꯔꯦꯌꯦ ꯍꯩꯅꯗꯦ ꯅꯪꯍꯧꯗꯦ
ꯎꯝ ꯎꯝ ꯁꯤꯗꯒꯤ ꯑꯐꯕ ꯍꯦꯟꯅ ꯂꯥꯛꯀꯅꯤ ꯍꯥꯏꯕꯒꯤ ꯑꯣꯏꯔꯝꯅꯤ
ꯍꯨꯝ ꯍꯣꯏ ꯑꯗꯒꯤ
ꯍꯧꯖꯤꯛꯇꯤ ꯀꯔꯤ ꯐꯤꯕꯝꯗ ꯂꯩꯕ꯭ꯔꯥ ꯀꯔꯤ ꯇꯧꯔꯒ ꯂꯩꯕ꯭ꯔꯥ ꯅꯪꯗꯤ
ꯀꯩꯗꯧꯅꯤ ꯋꯥꯔꯤ ꯁꯥꯟꯅꯝꯅꯤꯅ ꯂꯣꯡꯉꯒ ꯂꯩꯔꯦ ꯗꯅ ꯑꯩꯗꯤ
ꯎꯝ ꯑꯩꯗꯤ ꯉꯁꯥꯏ ꯉꯁꯥꯏꯗꯒꯤ ꯂꯦꯞꯄꯗꯣ ꯍꯧꯖꯤꯛ ꯐꯥꯎ ꯑꯗꯨꯝ ꯂꯦꯞꯄꯦ ꯑꯩ ꯃꯤꯠꯇꯣ ꯏꯆꯦꯅ ꯍꯥꯏꯔ ꯇꯕꯅꯦ ꯑꯁ ꯅꯪ ꯃꯤꯠꯇꯨ ꯂꯣꯏ ꯉꯥꯡꯉꯦ ꯀꯥꯏꯅ
ꯃꯥ ꯅꯪ ꯀꯩꯗꯧꯑꯣ ꯀ ꯀꯩꯗꯣꯏꯕ ꯅꯪꯗꯤ ꯂꯦꯞꯄ ꯄꯅꯤꯁꯃꯦꯟ ꯄꯤꯔꯣ ꯅꯣꯏ ꯃꯥꯅ
ꯆꯥꯛ ꯌꯦꯟꯁꯥꯡ ꯊꯣꯡꯉꯦ ꯑꯗꯨ ꯑꯉꯥꯡꯁꯤꯡꯒꯤ ꯁꯦꯕꯥ ꯇꯧꯕ ꯈꯣꯠꯄ
ꯏꯃꯥ
ꯑꯗꯨ ꯍꯥꯏꯔꯒ ꯅꯣꯏ ꯆꯤꯆꯦ ꯑꯃ ꯊꯥꯏꯅ ꯑꯩꯒ ꯌꯥꯝ ꯄꯨꯟꯕꯗꯣ
ꯑꯥꯎ ꯑꯥ
ꯃꯥ ꯃꯥꯗꯤ ꯂꯩꯔꯤꯕ꯭ꯔꯥ ꯑꯗꯨꯝ ꯑꯗꯥ
ꯂꯩꯔꯤ ꯂꯩꯔꯤ
ꯅꯨꯡꯉꯥꯏꯔꯤ ꯃꯥ
ꯐꯖꯅ ꯅꯨꯡꯉꯥꯏꯔꯤ ꯃꯥꯁꯨ
ꯐꯔꯦ ꯐꯔꯦ
ꯊꯣꯛꯂꯛꯄꯗ ꯊꯦꯡꯅꯕ ꯍꯣꯏ ꯍꯣꯏ ꯂꯣꯏꯔꯦ ꯂꯣꯏꯔꯦ
ꯑꯣ ꯐꯔꯦ ꯐꯔꯦ
ꯃꯤ ꯂꯣꯏꯔꯦ ꯑꯦ ꯑꯗꯨꯒ ꯃꯥꯁꯨ ꯊꯕꯛ ꯑꯗꯨꯝ ꯆꯠꯊꯣꯛ ꯆꯠꯁꯤꯟ ꯇꯧꯔꯒ ꯂꯩ ꯃꯔꯛ ꯃꯔꯛꯇꯗꯨ ꯌꯨꯝꯗꯁꯨ ꯑꯗꯨꯝ ꯀꯣꯏꯔꯛꯑꯦ
ꯎꯝ ꯎꯝ ꯎꯝ
ꯎꯝ
ꯅꯨꯡꯉꯥꯏꯕꯅꯦ ꯃꯥꯗꯤ ꯌꯥꯝ
ꯎꯝ
ꯍꯟꯗꯛ ꯈ꯭ꯔꯤꯁꯃꯥꯁꯇꯤ ꯀꯩꯀꯩ ꯇꯧꯗꯣꯏꯅꯣ ꯅꯣꯏ
ꯄꯨꯔꯛꯄ ꯑꯣꯏꯅ ꯇꯧꯒꯅꯤ
ꯅꯣꯏ ꯐꯅꯦꯛꯀ ꯁꯦꯠꯂꯒ ꯖꯒꯣꯏ ꯁꯥꯕꯤꯗꯣ ꯇꯧꯗꯣꯏꯔꯣ
ꯈꯪꯗꯦꯅꯦ ꯈꯔ ꯑꯍꯟ ꯑꯣꯏꯁꯤꯟ
ꯈꯨꯖꯤ ꯆꯔꯣꯡ ꯆꯔꯣꯡꯒ ꯁꯤꯔꯒ ꯇꯧꯕꯗꯣ
ꯎꯝ ꯅꯨꯡ ꯃꯇꯝꯗꯗꯤ ꯈꯔ ꯊꯣꯠ ꯊꯣꯠ ꯂꯥꯎꯔꯤꯕ
ꯎꯝ ꯍꯥ ꯍꯣꯏ ꯏꯕꯦꯝꯃ ꯊꯥꯏꯅ ꯅꯤꯡꯖꯪꯕ꯭ꯔꯥ ꯐꯨꯠꯕꯣꯜ ꯄ꯭ꯂꯦꯌꯔ ꯑꯅꯤꯅ ꯈꯨꯠ ꯍꯦꯟꯁꯦꯛ ꯇꯧꯕꯗ ꯏꯕꯥꯅꯤ ꯈꯨꯠꯇꯣ ꯊꯣꯠꯊꯣꯠ ꯂꯥꯎꯕꯗꯣ
ꯏꯁ ꯑꯗꯨꯗꯤ
ꯊꯥꯏꯅ ꯊꯣꯛꯂꯤꯉꯩꯗ ꯍꯥꯍꯥꯍꯥ ꯎꯝ ꯑꯗꯨꯏ ꯅꯨꯃꯤꯠꯇꯨꯗꯤ ꯇꯜꯂꯤꯍꯦ ꯅꯨꯡꯉꯥꯏꯇꯦ ꯊꯋꯥꯏ ꯌꯥꯝ ꯅꯨꯡꯉꯥꯏꯇꯦ ꯑꯩ ꯇꯕꯔꯥ ꯇꯥꯏꯌꯦ ꯅꯪ ꯇꯥꯗ꯭ꯔꯕꯣ
ꯇꯥꯏ ꯇꯥꯏ ꯎꯝꯎꯝ ꯇꯥꯏ ꯑꯩ ꯐꯣꯟꯗꯣ ꯀꯔꯤ ꯀꯔꯤꯅꯣꯗ ꯃꯦꯠꯂꯒ ꯂꯩꯔꯕ ꯑꯗꯨꯒꯤ
ꯑꯗꯨ ꯁꯤ ꯃꯥꯏꯗ ꯊꯝꯕꯁꯦ ꯌꯥꯝ ꯕꯦꯔꯥ ꯀꯥꯏꯑꯦꯕ
ꯎꯝ
ꯆꯥꯗ꯭ꯔꯤꯌꯦ ꯑꯩꯈꯣꯏ ꯅꯨꯡꯊꯤꯟꯗꯣ ꯀꯩꯅꯣ ꯇꯧꯋꯦ ꯍꯥꯏꯕ ꯎꯝ ꯑꯩꯈꯣꯏ ꯆꯤꯆꯦꯗꯨ ꯕꯖꯥꯔ ꯍꯜꯂꯛꯑꯒ ꯃꯥꯗꯤ ꯆꯥꯛ ꯆꯥꯕꯗꯣ ꯀꯥꯎꯔꯝꯅꯤꯅ ꯆꯔꯥ ꯋꯥꯠꯂꯦꯗꯅ ꯑꯩꯈꯣꯏ ꯃꯌꯥꯝꯗꯣ ꯃꯥꯅ ꯆꯥꯕꯗꯁꯨ ꯈꯔ ꯈꯩ ꯑꯩꯗꯣ ꯌꯥꯎꯔꯦ ꯑꯩꯁꯨ ꯌꯥꯎꯔꯦ ꯑꯩꯈꯣꯏ ꯑꯉꯥꯡꯁꯨ ꯌꯥꯎꯔꯦ ꯑꯗꯨ ꯂꯣꯏꯔꯒ ꯆꯥ ꯊꯛ ꯄꯗꯣ ꯑꯩꯁꯨ ꯇꯟ ꯆꯥꯅꯤꯡꯉꯦꯅ ꯑꯩꯅ ꯇꯟ ꯑꯃꯨꯛ ꯆꯥꯔꯦ ꯗꯨꯗꯤ ꯑꯩꯈꯣꯏ ꯑꯉꯥꯡꯗꯨꯁꯨ ꯆꯥꯛ ꯆꯥꯔꯦꯗꯤ ꯑꯉꯥꯡ ꯑꯅꯤꯗꯨꯅ ꯑꯃꯨꯛ ꯅꯨꯗꯜ ꯆꯥꯅꯤꯡꯉꯦꯅ ꯃꯣꯏꯕꯥꯅꯤ ꯅꯨꯗꯜꯁ ꯆꯥꯔꯦ ꯑꯗꯨ ꯑꯗꯨꯃꯥꯏꯟ ꯆꯥꯁꯟ ꯈꯟꯈꯤꯕꯅꯦ ꯊꯦꯡꯁꯨ ꯊꯦꯡꯉ ꯑꯩꯈꯣꯏꯅ ꯆꯥꯕ ꯃꯇꯥꯡꯗ ꯄꯨꯡ ꯑꯍꯨꯝ ꯃꯔꯤ ꯉꯥꯒ ꯇꯥꯔꯝꯃꯅꯤ ꯑꯗꯨꯒꯤ ꯂꯥꯝꯗ꯭ꯔꯤꯕ
ꯇꯥꯅꯤꯉꯥꯏ ꯋꯥꯠꯂꯤꯕ꯭ꯔꯣ
ꯉꯍꯥꯛꯂꯩꯔꯕꯨꯗꯤ ꯆꯥꯔꯅꯤꯗ
ꯎꯝ ꯎꯝ ꯏꯔꯣꯟꯕ ꯈꯛꯇꯪ ꯇꯧꯋꯦꯕ ꯉꯁꯤ
ꯀꯥꯡꯁꯣꯏ ꯀꯥꯡꯁꯣꯏ ꯇꯧꯔꯦ ꯑꯥ ꯆꯥꯔꯝꯗꯥꯏꯗ ꯌꯦꯔꯨꯝ ꯑꯃꯃꯝ ꯇꯥꯎꯔꯒ ꯆꯥꯅꯕ ꯍꯧꯖꯤꯛꯇꯤ ꯀꯩꯀꯩ ꯍꯤꯟꯖꯥꯡ ꯊꯣꯛꯑꯦ
ꯑꯁ ꯗꯃꯥ ꯌꯥꯝꯈ꯭ꯔꯖꯅꯦ
ꯑꯃ ꯁꯣꯏꯕꯨꯝ ꯁꯣꯏꯕꯨꯝ ꯁꯦꯝꯕꯒꯤ ꯀꯩꯅꯣꯗꯣ ꯕꯦꯝꯕꯨ ꯁꯨꯠꯇꯣ ꯐꯪꯉꯕꯣ
ꯐꯪꯉꯦ
ꯎꯝ ꯎꯠꯇꯤ ꯆꯥꯅꯤꯡꯉꯦ ꯑꯗꯨꯗꯤ ꯎꯝ ꯁꯤꯟꯗꯕ ꯐ꯭ꯔꯦꯁꯇꯣ
ꯍꯣ ꯍꯣ ꯍꯣꯏ ꯐꯪꯉꯦ ꯐꯪꯉꯤ
ꯆꯅꯤꯉꯦ ꯑꯗꯨ ꯐꯪꯉꯅꯤ ꯅꯪ ꯊꯣꯛꯂꯛꯑꯗꯤ ꯆꯥꯕ
ꯑꯩꯁꯨ ꯑꯅꯤꯔꯛ ꯁꯨꯔꯦ ꯂꯩꯔꯒ ꯆꯥꯕꯀꯣ ꯒꯥꯔꯤꯗꯣ ꯐꯖꯅ ꯆꯠꯂꯗꯤ ꯑ ꯑꯥꯗꯒꯤ ꯊꯥꯔꯛꯄ ꯌꯥꯕ ꯅꯣꯏ ꯆꯦꯈꯣꯏꯗꯒꯤꯀꯣ ꯑꯣ ꯑꯗꯨꯒꯤ ꯑꯁ ꯅꯍꯥꯟꯗꯣ ꯃꯣꯏ ꯂꯧ ꯆꯠꯂꯒꯅꯦ ꯅꯣꯏ ꯆꯤꯆꯦ ꯀꯩꯅꯣꯒꯤ ꯏꯁꯇꯦꯇꯁꯇꯣ ꯎꯕ ꯑꯁ ꯊꯕꯤꯗꯣ ꯎꯕ꯭ꯔꯥ ꯅꯪꯁꯨ
ꯎ ꯗꯦ
ꯕꯤ ꯃꯌꯥꯝꯗꯣ ꯀꯔꯤ ꯍꯥꯏꯕ꯭ꯔꯥ ꯑꯥ ꯑꯥ ꯆꯤꯡꯗꯗꯤ ꯀꯣꯛꯇ ꯌꯥꯜꯂꯒ ꯆꯠ
ꯀꯣꯛꯇ ꯌꯥꯜꯂꯒ ꯆꯠꯂꯤꯗꯅ ꯎꯝ
ꯁꯤꯡ ꯨꯒꯨꯝꯕ ꯈꯥꯏꯕꯒꯨꯝꯕ ꯆꯠꯄ ꯀꯥꯟꯗ ꯍꯦꯛ ꯄꯨꯕꯗꯣ ꯀꯣꯛꯇ ꯌꯥꯜꯂꯒꯅꯦ ꯑꯗꯨꯒꯨꯝꯕꯗꯣ ꯄꯤꯛ ꯄꯤꯛ ꯊꯟꯕ ꯑꯅꯤ ꯅꯤꯉꯣ ꯑꯁ ꯆꯥꯅꯤꯡꯕꯁꯤꯗꯤ ꯑꯩꯅ
ꯇꯝ ꯂꯣꯏꯔꯈ꯭ꯔꯕꯣ ꯑꯩ ꯑꯟ ꯑꯩꯅ ꯍꯥꯏꯕ ꯅꯍꯝꯃꯨꯛ ꯑꯩ ꯅꯨꯄꯥꯗ ꯅꯪ ꯊꯤꯜꯂꯛ ꯄꯗꯣ ꯑꯗꯨ ꯂꯣꯏꯔꯦ ꯍꯥꯏꯌꯦ ꯑꯩ
ꯑ ꯍꯟꯗꯛꯁꯦ ꯀꯥꯂꯦꯟ ꯊꯕꯤꯒꯤ ꯃꯇꯝꯗꯣ ꯌꯥꯝ ꯇꯦꯜꯂꯦ ꯍꯥꯟꯅꯗꯤ ꯍꯣꯡ ꯍꯣꯡꯅꯁꯨ ꯌꯥꯝ ꯌꯥꯝ ꯐꯪꯕꯅꯦꯕ
ꯎꯝ
ꯗꯛꯇꯤ ꯍꯦꯛ ꯃꯨꯠ ꯈꯤꯕꯒ ꯍꯣꯝꯕꯒ ꯐꯪꯗꯦ ꯍꯦꯛ ꯃꯨꯠꯂꯒ ꯍꯦꯛ ꯇꯥꯡꯈꯠꯂꯒ ꯑ